ꯑꯣ
ꯍꯜꯂꯣ
ꯀꯩꯗꯧꯔꯤꯒꯦ
ꯀꯩꯁꯨ ꯇꯧꯗꯦꯗ ꯂꯥꯏꯔꯤꯛ ꯄꯥ ꯂꯣꯏꯗ ꯉꯥꯏꯔꯤꯌꯦ
ꯑ ꯅꯪ ꯑꯥꯏ ꯑꯦꯁ ꯊꯥꯅꯤꯗꯨꯔꯣ
ꯎꯝ ꯑꯩ ꯍꯩ ꯑꯩ ꯍꯩꯅꯕꯤꯗꯣ ꯇꯧꯔꯝꯕ ꯃꯃꯥꯡꯁꯨ ꯑꯥꯏ ꯑꯦꯁ ꯊꯥꯟꯗꯦꯅ ꯂꯥꯏꯔꯤꯛ ꯃꯌꯥꯝ ꯄꯥꯔꯦ ꯑꯗꯨꯒ ꯑꯦꯛꯖꯥꯝ ꯅꯨꯃꯤꯠꯇꯨꯗ ꯆꯠꯍꯧꯗꯗꯅ
ꯑꯥꯏ ꯑꯦꯁ ꯅꯪꯅꯀ ꯐꯥꯎꯔꯗꯤ ꯅꯨꯡꯉꯥꯏꯗꯧꯅꯤꯅꯦ
ꯎꯝ ꯎꯝ ꯑꯗꯨ ꯀꯩꯗꯧꯕ ꯅꯪ ꯇꯛꯀꯃꯥꯟ ꯇꯛꯀꯃꯥꯟ ꯀꯌꯥ ꯂꯩꯔꯦ ꯍꯥꯏꯕ ꯆꯥꯛꯈꯥꯎ ꯆꯥꯛꯈꯥꯎ ꯁꯥꯟꯅꯕꯁꯤ ꯇꯛꯀꯃꯥꯟ ꯀꯌꯥ ꯂꯩꯔꯦꯕ
ꯑ ꯆꯈꯥꯎꯇ ꯅꯠꯇꯦꯗ ꯑꯥꯏ ꯑꯦꯁꯇꯣ ꯐꯥꯎꯅꯕ ꯑꯩꯈꯣꯏꯒꯤ ꯀ꯭ꯂꯥꯁ ꯊꯥꯡꯒꯠ ꯄꯒꯤ ꯃꯦꯗꯟꯗꯣ ꯌꯥꯡꯈꯩꯃꯨꯛꯀꯤ ꯆꯥꯡꯗꯤ ꯁꯨꯔꯕꯅꯦ ꯑꯗꯨ ꯍꯟꯗꯛ
ꯒ꯭ꯂꯥꯁ ꯊꯥꯡꯒꯠꯄꯒꯤ ꯃꯦꯗꯜꯁꯦ ꯆꯥꯝꯃ ꯍꯦꯛ ꯁꯨꯕꯒ ꯑꯥꯏ ꯑꯦꯁꯇꯣ ꯑꯗꯣ ꯔꯤꯇꯟ ꯌꯥꯎꯗ꯭ꯔꯁꯨ ꯌꯥꯏ
ꯎꯝ ꯏꯟꯇꯔꯚ꯭ꯌꯨꯅ ꯌꯥꯅꯦ ꯍꯥꯏ
ꯏꯟꯇꯔꯚꯤꯌꯨꯁꯨ ꯀꯛꯑꯅꯤ ꯒ꯭ꯂꯥꯁ ꯊꯥꯡꯒꯠꯄꯒꯤ ꯃꯦꯗꯜ ꯇꯔꯥꯃꯉꯥ ꯑꯃ ꯍꯦꯟꯒꯠꯂꯗꯤ ꯆꯥꯝꯃꯒ ꯇꯔꯥꯃꯉꯥ ꯁꯨꯔꯗꯤ ꯏꯟꯇꯔꯚꯤꯌꯨꯁꯨ ꯌꯥꯎꯔꯔꯣꯏ ꯆꯅꯤ ꯗꯥꯏꯔꯦꯛ ꯁꯨꯔꯗꯤ ꯅꯪ ꯑꯗꯨꯝ ꯗꯥꯏꯔꯦꯛ ꯗꯤ ꯁꯤꯗ ꯐꯝ ꯌꯥꯔꯦ
ꯑꯗꯨꯗꯤ ꯑꯩ ꯆꯅꯤꯗꯤ ꯁꯨꯖꯂꯛꯀꯗꯧꯔꯦ
ꯍꯣꯠꯅꯧ ꯍꯣꯠꯅꯕꯨ ꯂꯦꯞꯇꯗꯤ ꯃꯇꯝꯗꯨ ꯅꯪ ꯅꯪꯒꯤ ꯃꯤ ꯋꯥꯠꯂꯣꯏ
ꯑꯩ ꯑꯗꯨ ꯍꯣꯠꯅꯕꯕꯨ ꯂꯦꯞꯇ꯭ꯔꯒꯗꯤ ꯑꯥ ꯇꯋꯥꯔ ꯃꯊꯛꯇ ꯀꯥꯏ ꯍꯥꯏꯗꯣ ꯀꯥꯅꯤꯡꯉꯦ
ꯍꯣꯏ ꯍꯣꯠꯅꯁꯤ ꯍꯠꯅꯁꯤ ꯀꯥꯟꯗꯦ ꯅꯪꯅ ꯅꯪꯅ ꯑꯗꯣ ꯃꯤꯒꯤ ꯃꯤꯒꯤ ꯂꯥꯏꯟ ꯍꯥꯏꯗꯅ ꯑꯃ ꯈꯦꯠꯅꯩꯗꯅ ꯅꯪꯅ ꯒ꯭ꯂꯥꯁ ꯊꯥꯡꯒꯠ ꯄ ꯑꯩꯅ ꯌꯣꯠ ꯊꯥꯡꯒꯠꯄ ꯑꯗꯨ ꯈꯦꯠꯅꯕꯗꯨ ꯈꯛꯇꯅꯦꯕ ꯑꯗꯣ ꯍꯣꯠꯅꯃꯤꯟꯅꯔ ꯂꯣꯏꯔꯦ ꯀꯩꯅꯣ
ꯃꯥꯅꯦ
ꯑꯗꯨ ꯅꯨꯡꯗꯥꯡ ꯋꯥꯏꯔꯝꯒꯤ ꯋꯥꯛ ꯉꯥꯛꯇꯅꯦ ꯍꯥꯏꯕ ꯅꯨꯡꯗꯥꯡ ꯋꯥꯏꯔꯝ ꯒ꯭ꯂꯥꯁ ꯊꯥꯡꯒꯠꯄ ꯆꯠꯂꯅꯤ ꯑꯩꯁꯨ ꯌꯣꯠ ꯊꯥꯡꯒꯠꯄ ꯆꯠꯂꯅꯤ ꯈꯦꯠꯅꯕ ꯈꯛꯇꯤ ꯂꯩ ꯈꯔ ꯈꯛꯇꯤ ꯂꯩ ꯅꯪꯗꯤ ꯍꯜꯂꯛꯑꯅꯤ ꯑꯗꯨꯒ ꯑꯃꯨꯛ ꯇꯨꯝꯃꯅꯤ ꯑꯩꯗꯤ ꯍꯜꯂꯒ ꯑꯃꯨꯛ ꯂꯥꯏꯔꯤꯛ ꯄꯥꯗꯣꯏꯕ ꯁꯤꯅꯤꯗ
ꯎ ꯌꯣꯠꯀꯤ ꯂꯥꯏꯔꯤꯛ ꯄꯥꯗꯨꯕ
ꯎꯝ
ꯌꯣꯠ
ꯌꯣꯠꯀꯤ ꯂꯥꯏꯔꯤꯛ ꯌꯣꯠꯀꯤ ꯂꯥꯏꯔꯤꯛ ꯍꯣꯏ ꯌꯣꯠ ꯌꯣꯠꯀꯤ ꯀꯤꯂꯣ ꯃꯆꯩ ꯃꯆꯩ ꯅꯥꯀꯟ ꯅꯥꯀꯟꯗ ꯅꯥꯀꯟꯗ ꯅꯥꯀꯟꯗ ꯀꯤꯂꯣ ꯑꯅꯤ ꯍꯥꯞꯄꯗꯤ ꯅꯥꯀꯟꯗ ꯀꯂꯣ ꯑꯅꯤ ꯍꯥꯞꯄꯗꯤ ꯑꯗꯨ ꯃꯔꯤ ꯇꯥꯏꯒꯨꯝꯕ ꯍꯥꯏꯕ ꯇꯝꯃꯦꯕ
ꯎꯝ
ꯑꯗꯨꯏꯁꯨ ꯅꯩꯅꯩꯁꯦ ꯅꯪꯒꯤꯁꯨ ꯇꯧꯔꯝꯅꯤꯗ ꯁꯤ ꯁꯤ ꯆꯥꯡꯒꯤ ꯌꯥꯎꯕ ꯍꯤꯗꯥꯛꯁꯤꯗ ꯏꯁꯤꯡ ꯁꯨꯝꯕ ꯌꯥꯜꯂꯗꯤ ꯁꯤ ꯆꯥꯡ ꯆꯝꯃꯤ ꯀꯥꯏ ꯍꯥꯏꯕ ꯑꯃ
ꯎꯝ ꯌ‌ꯣꯠ ꯑꯣꯖꯥ
ꯊꯤꯑꯣꯔꯤ ꯌꯥꯎꯗ꯭ꯔꯣ
ꯌꯥꯎꯕ꯭ꯔꯤ ꯌꯥꯎꯕ
ꯌꯣꯠꯀꯤ ꯑꯣꯖꯥꯗꯒꯤꯁꯦ ꯌꯣꯠꯀꯤ ꯌꯣꯠꯀꯤ ꯃꯔꯝꯗ ꯈꯔ ꯇꯝꯕ ꯇꯥꯔꯦ
ꯎꯝ ꯑꯦ ꯌꯣꯠꯀꯤꯗꯤ ꯑꯩꯉꯣꯟ ꯂꯩꯔꯦ ꯀꯩꯅꯣ ꯌꯣꯠꯃꯤ ꯌꯣꯠꯃꯤ ꯑꯥꯏꯔꯟꯃꯦꯟ ꯍꯥꯏꯗꯣ ꯑꯩꯅ‌ꯦ
ꯑꯗꯨꯗꯤ ꯑꯩ ꯁꯍꯔ ꯈꯔ ꯄꯣꯁ ꯈꯔ ꯂꯥꯛꯄ ꯇꯥꯔꯦ
ꯎꯝ ꯄꯩꯁꯥꯁꯨ ꯌꯥꯝ ꯆꯪꯉꯣꯏꯗ
ꯄꯩꯁꯥꯕꯨꯗꯤ ꯄꯩꯁꯥꯕꯨ ꯌꯥꯝ ꯆꯪꯍꯟꯕ ꯌꯥꯕ ꯅꯠꯇ‌ꯦꯗ ꯅ‌ꯣꯏꯗꯤ
ꯍꯣꯏ ꯅꯪꯗꯤ ꯍꯥꯟꯅꯗꯩꯁꯨ ꯒ꯭ꯂꯥꯁ ꯊꯥꯡꯒꯠꯂ ꯂꯩꯕꯅꯤꯅꯀꯣ ꯌꯣꯠ ꯊꯥꯡꯒꯠꯄꯗ ꯊꯨꯅ ꯍꯩꯅꯦꯕ ꯄꯩꯁꯥ ꯌꯥꯝ ꯆꯪꯉꯣꯏꯕ
ꯃꯥꯅ‌ꯦ ꯐꯠ ꯂꯥꯎ ꯍꯩꯒ
ꯎꯝ ꯇꯥꯛꯇꯕꯤ ꯍꯩ ꯈꯪꯄ‌ꯣꯟꯇ‌ꯦꯗ
ꯇꯥꯛꯇꯕꯤꯗ ꯑꯩ ꯗꯨꯝ ꯊꯥꯡꯒꯠꯂ ꯊꯥꯡꯒꯠ
ꯎꯝ
ꯌꯣꯠꯇꯨꯗꯤ ꯂꯨꯝꯃꯦ ꯌꯥꯡꯉꯦ ꯍꯥꯏꯕ ꯀꯩꯅꯣ ꯂꯩꯖꯔꯕꯅꯤꯅ ꯑꯩ ꯒ꯭ꯂꯥꯁ ꯊꯥꯡꯒꯗꯕꯒꯤ ꯑꯩ ꯍꯧꯅꯕꯤꯗꯣ ꯇꯛ ꯇꯧꯁꯟꯕ
ꯎꯝ
ꯃꯁꯥꯅ ꯍꯩꯒꯗꯧ
ꯑꯃꯨꯛ ꯇꯧꯔꯨꯅꯤꯀꯣ ꯌꯨꯝꯗ ꯏꯅꯦ ꯀꯌꯥ ꯇꯥꯔꯒꯦꯅ
ꯎꯝ ꯇꯧꯔ ꯂꯤꯛꯑꯒ‌ꯦ
ꯎꯝ ꯃꯁꯤ ꯑꯉꯥꯡꯁꯦ ꯁꯤꯒꯦ ꯁꯤꯖꯈ꯭ꯔꯣ ꯍꯥꯏꯔꯛꯇ꯭ꯔꯣ
ꯀꯔꯤꯅꯣ ꯁꯤꯕꯗꯤ ꯌꯥꯏ ꯂꯤꯛꯇꯤ ꯄꯤꯔꯛꯇꯦꯅ
ꯎꯝ ꯁꯤꯔꯒ‌‌ꯦ ꯂꯤꯛ ꯄꯤꯔꯛꯑꯣ ꯍꯥꯠꯂꯣ ꯑꯩꯕꯨ ꯁꯝꯖꯦꯠꯇꯤ ꯀꯥꯏꯗ
ꯃꯤꯠꯇ ꯌꯦꯡ ꯂꯩꯍꯧ ꯇꯟꯗꯅ ꯏꯀꯥꯏ ꯗꯨꯝ ꯍꯜ
ꯎꯝ ꯄꯤꯔꯥꯅꯤꯅꯦ ꯚꯥꯏ ꯅꯪ ꯅ‌ꯣꯏ ꯄꯨꯟꯁꯤꯁꯤꯗꯤ ꯁꯤꯟꯅꯤꯡꯉꯁꯨ ꯍꯦꯛ ꯂꯤꯛ ꯂꯩꯇꯕ ꯂꯤ ꯍꯥꯠꯅꯤꯡꯉꯁꯨ ꯍ‌ꯦꯛ ꯁꯝꯁꯦꯠ ꯂꯩꯇꯕ
ꯍꯥꯠꯀꯦ ꯍꯥꯜꯂꯣꯏ ꯍꯥꯏꯔꯖꯨ ꯁꯝꯖ‌ꯦꯠ ꯂꯩꯇꯕ ꯇꯧꯔꯤꯁꯦ
ꯂꯨꯔꯦ ꯚꯥꯏ ꯅꯪ ꯊꯤꯜꯂꯨ ꯚꯥꯏ ꯊꯤꯜꯂꯨ ꯚꯥꯏ
ꯑꯗꯨꯅꯦ
ꯍꯥꯠꯄꯁꯨ ꯌꯥꯗꯦ ꯍꯥꯏ
ꯏꯕꯁꯨ ꯌꯥꯗꯦ ꯍꯥꯏ ꯑꯗꯨꯗꯤ ꯊꯤꯟ ꯇꯥꯕ ꯚꯥꯏ
ꯊꯤꯟꯇꯥꯕꯅ‌ꯦ ꯌꯥꯔꯣꯏꯗꯕꯗꯤ
ꯎꯝ
ꯈꯔꯛ ꯈꯔꯛ ꯊꯤꯟꯗꯔꯗꯤ
ꯁꯦꯒꯥꯏꯔꯣ ꯚꯥꯏ ꯁꯦꯒꯥꯏꯔꯣ
ꯁꯦꯒꯥꯏ ꯑꯁ ꯁꯦꯒꯥꯏꯗ꯭ꯔꯗꯤ ꯎꯝ
ꯑꯩꯅꯅꯦ ꯅꯥꯊꯤꯄꯥꯛꯇꯨ ꯁꯦꯒꯥꯏꯔꯒꯅꯦ
ꯎꯝ ꯀꯅꯥꯅ‌ꯣ ꯅꯇꯥꯎ ꯑꯝ ꯂꯩꯗ
ꯑꯩ ꯀꯧꯔꯤꯅꯦ ꯁꯣꯝꯗ ꯂꯥꯛꯑꯣ ꯁꯣꯝꯗ ꯊꯕꯛ ꯄꯤꯒꯦ ꯂꯥꯛꯑꯣ ꯍꯥꯏꯕ ꯃꯥꯅ
ꯎꯝ
ꯑꯩꯅ ꯊꯕꯛꯀꯤ ꯊꯕꯛ ꯉꯥꯛꯇꯅꯤ ꯅꯪꯅ ꯀꯧꯔꯒ ꯑꯩꯅ ꯂꯥꯛꯇꯧꯕ ꯅꯠꯇꯦ ꯑꯩꯁꯤ ꯅꯪꯅ ꯁꯤꯖꯤꯟꯅꯩꯁꯤ ꯀꯩꯅꯣ ꯑꯩꯅ ꯆꯩꯕ
ꯃꯥꯥꯏꯒꯤ ꯁꯪꯒꯣꯝ ꯅ
ꯂꯧꯕꯨꯛꯁꯤꯗ ꯁꯤꯗꯣꯡ ꯅꯥꯄꯤ ꯃꯌꯥꯝ ꯍꯧꯔꯦ ꯁꯤ ꯆꯥꯔꯣ ꯑꯄꯥꯝ ꯄꯄꯥꯝꯕ ꯅꯪ ꯑꯄꯥꯝꯕ ꯈꯜꯂꯒ ꯁꯥ ꯃꯔꯣꯏ ꯆꯥꯒꯦꯔꯥ ꯅꯥꯄꯤ ꯆꯥꯒꯦꯔꯥ ꯑꯗꯩ ꯍꯧꯔꯤ ꯃꯌꯥꯝꯁꯤ ꯆꯥꯔꯣ ꯍꯥꯏꯕ ꯈꯥꯃꯦꯟ ꯆꯥꯒꯦꯔꯥ ꯑꯁꯤꯗ ꯀꯩꯅꯣ ꯃꯥ ꯏꯜꯂꯨ ꯍꯥꯏꯔꯕ
ꯅꯪ ꯑꯩ ꯄꯥꯕ ꯇꯥꯔꯦ ꯅꯪ ꯍꯟꯗꯛ ꯌꯣꯠ ꯊꯥꯡꯒꯠ ꯃꯉꯣꯟꯗ ꯁꯪꯒꯣꯝ ꯄꯨꯏꯌꯦꯌꯦ
ꯃꯉꯣꯟꯗꯩ ꯁꯪꯒꯣꯝ ꯈꯔ ꯄꯨꯔꯨꯗꯅ ꯑꯗꯨꯗꯤ ꯊꯧꯕꯕꯨ ꯃꯥꯜꯂꯦ ꯑꯩ ꯀꯧꯔꯣꯏ ꯁꯤ ꯌꯣ ꯊꯥꯡꯒꯠꯄꯗꯨꯗ
ꯑꯗꯨꯒꯤ ꯑꯩ ꯅꯍꯥꯟ ꯋꯥꯔꯤ ꯇꯥꯔꯝꯕꯅꯦ ꯃꯉꯣꯟꯗꯒꯤ
ꯎꯝ ꯄꯨꯕꯗꯁꯨ ꯈꯔ ꯌꯥꯝ ꯄꯨꯁꯤꯟꯈꯔꯦꯅꯦ ꯃꯕꯨꯛꯀꯥꯏꯁꯤ ꯄꯠ ꯇꯠꯂ ꯄꯣꯠꯅꯤ
ꯑꯗꯨꯑꯣꯢ ꯅꯪ ꯗꯨꯝ
ꯑꯩꯁꯨ ꯄꯩꯁꯥꯗꯣ ꯄꯩꯁꯥ ꯑꯃꯨꯛ ꯆꯪꯉꯦ ꯁꯪꯒꯣꯝ ꯈꯛ ꯊꯛꯑꯒ ꯖꯤꯝ ꯁꯥꯟꯅ ꯌꯥꯗꯕꯅꯤꯅ ꯖꯤꯝꯒꯤ ꯑꯦꯗꯃꯤꯁꯟꯗꯣ ꯑꯗꯨ ꯄꯩꯁꯥ ꯂꯩꯇꯕꯩ ꯁꯪꯒꯣꯝ ꯕꯥꯇꯤꯟ ꯑꯃꯅꯦꯕ
ꯎꯝ
ꯑꯗꯨ ꯕꯥꯔꯇꯤꯟ ꯇꯪꯈꯥꯏ ꯑꯃ ꯌꯣꯟꯊꯣꯛꯏꯅꯤ ꯀꯩꯅꯣ ꯑꯗꯨꯅ ꯑꯦꯗꯃꯤꯁꯟ ꯇꯧꯔꯦ ꯕꯥꯇꯤꯟ ꯇꯪꯈꯥꯏ ꯑꯃꯣ ꯊꯛꯆꯜꯂꯦ
ꯑꯗꯨꯒꯤꯗꯤꯅꯦ ꯃꯥꯅ ꯈꯣꯡꯉꯛꯏꯗꯣ
ꯑꯗꯨꯅꯦ ꯃꯥꯏꯁꯦ ꯅꯪꯗꯤ ꯃꯔꯣꯟꯗꯤ ꯐꯖꯅ ꯈꯪꯉꯤꯍꯦ ꯄꯩꯁꯥ ꯊꯧꯕꯅꯤꯌꯦ
ꯅꯪ ꯍꯥꯟꯅ ꯁꯟꯒꯤ ꯁꯪꯒꯣꯝ ꯌꯥꯝ ꯒꯤ ꯇꯧꯔꯨꯕ ꯃꯥꯜꯂꯦ
ꯑꯩꯁꯤ ꯑꯩꯁ ꯂꯁꯤ ꯂꯁꯤ ꯑꯣꯏꯅ ꯊꯛꯄꯅꯦ ꯃꯉꯣꯟꯗꯒꯤ
ꯑ
ꯑꯩ ꯀꯥꯁ ꯑꯣꯏꯣꯏ ꯈꯥꯗꯄ
ꯎꯝ
ꯑꯗꯨꯒꯤ ꯅꯥꯍꯜꯂꯑꯕꯅꯦ ꯑꯩꯈꯣꯏꯔꯨꯝꯗ ꯊꯧꯕꯗꯣ ꯊꯥꯈ꯭ꯔꯕꯅꯦ ꯑꯩꯒꯤ ꯅꯪꯒꯤ ꯂꯁꯤꯗꯣ ꯑꯩꯅ ꯊꯛꯄ ꯀꯔꯤꯝ ꯈꯪꯍꯧꯗ ꯭ꯔꯦ ꯑꯗꯨꯅ ꯑꯩ ꯈꯔ ꯊꯛꯈꯤꯒꯦ ꯑꯗꯨꯒ ꯂꯣꯏꯅ ꯄꯨꯟꯅ ꯄꯤꯔꯒ ꯏ ꯃꯤ ꯑꯣꯏ ꯊꯛꯈ꯭ꯔꯦ
ꯃꯥꯅ ꯇꯝꯃꯛꯄ꯭ꯔꯥ ꯅꯪ ꯅꯁꯥꯅ ꯂꯧꯖꯕ꯭ꯔꯥ ꯃꯥꯒꯤ ꯁꯪꯒꯣꯝꯗꯣ ꯁꯪꯒꯣꯝ ꯍꯥꯏꯗꯤ ꯁꯪꯒꯣꯝꯗꯣ ꯅꯪ ꯁꯨꯝꯕ꯭ꯔꯥ ꯃꯥꯅ ꯄꯤꯔꯛꯄ꯭ꯔꯥ ꯍꯥꯏꯕ
ꯃꯥ ꯄꯤꯔꯩ
ꯑꯥ
ꯃꯥꯅ ꯌꯦꯛꯇ ꯃꯟ ꯃꯟ ꯃꯟ ꯑꯣꯜꯂ ꯑꯣꯜꯂꯒ ꯕꯇꯤꯟ ꯑꯃꯃꯝ
ꯎꯝ ꯃꯟ ꯑꯣꯟꯕ ꯈꯨꯗꯤꯡꯒꯤ ꯕꯥꯔꯇꯤꯟ ꯑꯃꯃꯝ ꯐꯪꯕ
ꯎꯝ
ꯌꯥꯏꯌꯦ ꯑꯗꯨꯗꯤ ꯅꯩ ꯁꯟꯗꯨꯗꯤ ꯄꯨꯔꯥ ꯕꯦꯔꯥꯅꯤꯍ
ꯃꯅꯣꯗꯗꯤ ꯌꯥꯗꯦ
ꯎꯝ
ꯑ ꯄꯋꯥꯔꯦ
ꯑꯣ ꯑꯣ ꯁꯨꯡꯍꯤꯖꯥꯅꯤꯅꯦ
ꯄꯋꯥꯔ ꯁꯨꯡꯐꯝꯁꯨ ꯃꯝ ꯑꯣꯟꯗꯕ ꯌꯥꯗꯦꯅ ꯃꯥ ꯃꯁꯥꯅ ꯑꯗꯨ
ꯑꯣ ꯑꯩꯈꯣꯏ ꯁꯤꯗ ꯂꯩꯕ ꯁꯟꯗꯨꯅ ꯑꯃꯨꯛ ꯃꯅ ꯎꯟꯕ ꯈꯣꯠꯄ ꯀꯩꯝ ꯇꯧꯗꯦꯕꯀꯣ ꯃꯥꯗꯤ ꯁꯪꯒꯝ ꯄꯨꯊꯣꯛꯅꯤꯡꯉꯗꯤꯀꯣ
ꯎꯝ
ꯕꯥꯔꯇꯤꯟ ꯑꯃ ꯊꯝꯃꯒ ꯁꯪꯕ ꯍꯥꯏꯇꯥꯔꯦ ꯏ ꯍꯥꯏꯔꯒ
ꯑꯗꯨ ꯃꯥꯏ ꯃꯀꯣꯟꯗꯒꯤ ꯑꯗꯨꯝ ꯍꯥꯏꯗꯤ ꯀꯩꯅꯣ ꯃꯌꯨꯝꯁꯦ ꯐꯝꯂ ꯐꯝꯃ ꯑꯗꯨꯝ ꯄꯤꯔꯛꯄꯤꯗ꯭ꯔꯥ
ꯍꯣꯏꯠꯐꯝ ꯍꯣꯔꯅ ꯄꯤꯔꯛꯄꯤꯅꯦ ꯑꯩ ꯒ꯭ꯂꯥꯁ ꯑꯗꯨꯝ ꯊꯝꯕꯗ ꯑꯗꯨꯝ ꯑꯩ ꯆꯥꯡꯗꯣ ꯃꯥꯅ ꯑꯗꯨꯝ ꯍꯥꯏꯩꯊꯔꯛꯑꯅꯤ ꯁꯪꯉꯒ
ꯎꯝ
ꯃꯃꯥꯏ ꯃꯃꯤ ꯉꯥꯡꯁꯛ ꯉꯥꯡꯕ ꯍꯩꯊꯔꯅꯤ ꯍꯦꯟꯗꯣꯛꯄꯒ ꯌꯥꯎꯋꯗꯅ ꯒ꯭ꯂꯥꯁꯇꯣ ꯀꯨꯝꯕꯝ ꯄꯥꯏꯕꯅ ꯈ꯭ꯋꯥꯏ ꯐꯩꯌꯦ ꯒ꯭ꯔꯥꯁ ꯌꯥꯝ ꯄꯤꯔꯣ ꯍꯥꯏꯕꯗꯀꯣ ꯃꯥꯗꯣ ꯀꯩꯅꯣ ꯇꯧꯊꯧꯕ ꯈꯣꯡꯐꯝ ꯆꯥꯍꯧꯗꯕ ꯈꯤꯇꯪ ꯍꯦꯟꯗꯣꯛꯈꯤꯕ ꯃꯤ ꯄꯣꯠ ꯇꯝꯕꯗꯣ
ꯎꯝ
ꯃꯈꯨꯠ ꯆꯥꯎꯈꯤꯕ ꯍꯥꯏꯇꯥꯔꯦ ꯍꯦꯛꯇ
ꯎꯝ ꯆꯥꯎ ꯀꯥꯏꯅ
ꯎꯝ
ꯋꯥꯔꯥ ꯃꯅꯤꯅꯃꯅ ꯃꯃꯥ ꯑꯦꯗꯣꯜꯗꯜꯂ ꯁꯪ
ꯎꯝ ꯑꯗꯨꯅꯦ ꯑꯗꯣ ꯏꯇꯥꯎꯗꯤ ꯁꯟ ꯍꯥꯏꯗꯤ ꯌꯣꯠ ꯒ꯭ꯂꯥꯁ ꯊꯥꯡꯒꯠꯄꯅꯤꯅꯀꯣ
ꯎꯝ
ꯌꯣꯠꯁꯨ ꯊꯥꯡꯒꯠꯂꯦ ꯑꯗꯨꯕꯨ ꯒ꯭ꯂꯥꯁꯅ ꯍꯦꯟꯅ ꯊꯥꯡꯒꯠꯄꯅꯤꯅꯀꯣ
ꯎꯝ
ꯑꯗꯨ ꯁꯪꯒꯣꯝ ꯊꯛꯄꯗꯤ ꯑꯌꯨꯛꯇ ꯊꯛꯄ꯭ꯔꯥ ꯀꯃꯥꯏꯅ ꯇꯧꯏꯤ
ꯆꯪꯒꯣꯝ ꯊꯛꯄꯁꯦ ꯑꯗꯨꯝ ꯅꯨꯃꯤꯗꯥꯡ ꯈꯨꯗꯤꯡꯒꯤ ꯑꯗꯨꯝ ꯇꯥꯏꯑꯦ
ꯀꯩꯅꯣ ꯅꯪ ꯒ꯭ꯔꯥꯁ ꯊꯥꯡꯒꯠꯄꯁꯤ ꯊꯩ ꯑꯁ ꯑꯩꯅꯪ ꯕꯥꯞꯁꯤꯦ ꯂꯥꯟꯑꯅ ꯈꯜꯂꯨꯔꯦꯅꯦ ꯅꯪꯅ ꯇꯧꯔꯤꯁꯤꯗꯤ ꯁꯪꯒꯣꯝ ꯊꯥꯡꯒꯠꯄ ꯑꯣꯏꯔꯒ ꯂꯦꯝꯃꯤꯅꯦ ꯅꯨꯡꯗꯥꯡ ꯅꯨꯡꯗꯥꯡ
ꯑꯉꯥꯡꯗ ꯄꯨꯜꯂꯒ ꯄꯩ ꯃꯍꯥꯎ ꯇꯣꯉꯥꯟꯕ ꯑꯃ ꯍꯥꯏꯗꯤ ꯍꯧꯖꯤꯛ ꯍꯛꯆꯥꯡꯁꯦ ꯅꯍꯥ ꯃꯈꯀꯩꯁꯤꯡꯁꯤ ꯌꯥꯁꯤꯜꯂꯛꯇ꯭ꯔꯦꯅ ꯑꯅꯧꯕ ꯂꯝꯕꯤꯔꯣꯝꯗꯅꯤꯅ ꯄꯨꯔ ꯆꯠꯄ ꯍꯥꯏꯅ ꯍꯛꯆꯥꯡꯁꯨ ꯌꯥꯝ ꯐꯍꯧꯅꯕ ꯍꯥꯏꯗꯅ ꯑꯗꯨꯃꯥꯏꯅ ꯅꯨꯃꯤꯗꯥꯡ ꯅꯨꯃꯤꯗꯥꯡ ꯑꯗꯨꯃꯥꯏꯅ ꯑꯩ ꯃꯣꯏꯃ ꯃꯌꯥꯝ ꯃꯃꯥꯡꯗ ꯆꯦꯁ ꯉꯥꯛ ꯇꯅꯤ
ꯎꯝ ꯃꯤꯁꯨ ꯇꯤꯟ ꯃꯥꯅꯤ ꯃꯥꯅꯤ
ꯑꯩ ꯊꯛꯏꯁꯦ ꯁꯤ ꯀꯩ ꯅꯠꯇꯦ ꯁꯤ ꯁꯪꯒꯣꯝꯗ ꯂꯣꯏ ꯌꯥꯜꯂ ꯊꯛꯄꯅꯦ
ꯍꯣꯏ ꯅꯦ
ꯎꯝ ꯃꯣꯏꯁꯨ ꯑꯩꯥꯏ ꯁꯪꯉꯨꯒꯤ ꯍꯤꯗꯥꯛꯅꯤ ꯇꯧ ꯇꯕꯨ ꯍꯤꯟꯗꯤꯤꯟ ꯑꯣꯏꯔꯒꯦꯗꯤ ꯌꯥꯗꯦꯕꯣ
ꯍꯦꯖꯤꯤꯡꯒꯥꯔꯗꯤ ꯀꯩꯗꯣꯏꯅꯕꯣ
ꯏ ꯀꯗꯤ ꯎ ꯋꯥ ꯊꯤꯕ ꯍꯧꯔꯦ
ꯎꯝ
ꯊꯛꯇ ꯍꯦꯛꯇ ꯀꯥꯗꯕꯒꯤ ꯋꯥ ꯊꯦꯡꯕ ꯍꯧꯅꯔ ꯇꯥꯏꯔꯦ ꯇꯧꯔꯛꯄ
ꯎꯝ
ꯆꯥ ꯀ ꯑ
ꯎꯝ
ꯑꯍ ꯄꯣꯡꯉ ꯑꯃ ꯂꯩꯕꯤꯅꯦꯕ
ꯍꯣꯏ ꯍꯦꯟꯖꯤꯟꯅ ꯌꯥꯝ ꯊꯛꯀꯅꯨꯀꯣ ꯌꯥꯝꯅ ꯆꯥꯛꯈꯥꯎꯗꯣ ꯌꯥꯝ ꯁꯣꯜꯂꯛꯑꯗꯤꯀꯣ ꯈꯪꯗꯕ ꯑꯃ ꯅꯁꯥꯅ ꯂꯩꯔꯨꯕ ꯆꯥꯛꯈꯥꯎ ꯌꯥꯝ ꯁꯣꯛꯂꯛꯑꯕ ꯑꯗꯩ ꯂꯤꯕꯔꯒꯁꯤ ꯌꯥꯝ ꯁꯣꯂꯛꯑꯗꯤ ꯅꯣꯏ ꯌꯨꯝ ꯍꯛꯇ ꯀꯋꯥꯛ ꯀ꯭ꯋꯥꯛ ꯈꯣꯡꯉꯛꯑꯗꯤ ꯅꯪ ꯆꯦꯛꯁꯤꯜꯂꯣ
ꯑ ꯅꯥꯎꯔꯤ ꯑꯃ ꯊꯝ ꯃꯤꯌꯦ
ꯅꯥꯎꯔꯤ ꯊꯝꯃ ꯀꯥꯞꯊꯒꯦ ꯍꯥꯏꯔꯣ ꯑꯗꯨꯗꯤ ꯁꯤꯔꯣꯏ ꯑꯗꯨ ꯍꯦꯛ ꯄꯥꯛ ꯀꯥꯞꯊꯣꯛꯕ ꯉꯝꯃꯗꯤ ꯅꯪ ꯀꯩꯝ ꯇꯧꯔꯣꯏ
ꯅꯠꯇꯦ ꯍꯥꯏꯗꯤ ꯀ꯭ꯋꯥꯛꯇꯣ ꯍꯥꯠꯇ ꯅꯠꯇꯕ ꯀ꯭ꯋꯥꯛꯇꯣ ꯃꯈꯣꯡꯅ ꯀꯥꯞꯈ꯭ꯔ ꯃꯥ ꯃꯈꯥ ꯁꯡꯒꯣꯝ ꯄꯤꯊꯛꯑꯒ ꯅꯪ ꯐꯖꯅ ꯆꯠꯂꯨꯀꯣ
ꯍꯣꯏꯅꯦ ꯑꯣ ꯅꯪꯒꯤꯁꯤꯗꯤ ꯐꯥꯕꯤꯔꯒ ꯁꯪꯒꯣꯝ ꯄꯤꯊꯛꯑ ꯊꯥꯗꯣꯛꯈꯤꯒꯦ ꯍꯥꯏꯕ ꯋꯥꯅꯦꯕ ꯎꯝ
ꯑꯗꯨ ꯃꯥꯁꯨ ꯑꯗꯨꯝ ꯍꯥꯏꯗꯤ ꯋꯥꯔꯕꯅꯤꯅ ꯃꯌꯨꯝ ꯆꯡꯈꯔꯖꯅꯤ
ꯍꯣꯏꯅꯦ ꯋꯥꯔꯃꯅꯦꯕ ꯈꯣꯡ ꯂꯥꯎ ꯇꯧꯕꯗ ꯍꯥ ꯃꯊꯧ ꯂꯩꯇꯗ ꯎꯝ ꯍꯣꯔꯦꯟ ꯄꯨꯡ ꯀꯌꯥꯗꯒꯤ ꯂꯥꯏꯔꯤꯛ ꯄꯥꯗꯣꯏꯅꯣ ꯒ꯭ꯂꯥꯁ ꯊꯥꯡꯒꯠꯄ ꯂꯣꯏꯔꯒꯔꯣ ꯍꯥꯥ ꯍꯜꯂꯣ ꯀꯩꯗꯧꯔꯒꯦ ꯅꯪ ꯉꯥꯡꯕ ꯇꯥꯗꯤꯌꯦ ꯅꯪꯒꯤ ꯁꯟ ꯅꯪꯒꯤ ꯁꯟ ꯃꯌꯥꯝ ꯃꯥꯟꯕ ꯑꯃ ꯂꯥꯛꯑꯦ ꯁꯣꯝꯗ ꯑꯩ ꯁꯟ ꯃꯌꯥꯝꯁꯤꯗꯤꯕ ꯀꯤꯕ ꯑꯃ ꯌꯥꯎꯔꯦ ꯃꯟ ꯍꯨꯟ ꯍꯨꯜꯂꯛꯑꯦ ꯍꯥꯏꯕ ꯁꯪꯒꯣꯝ ꯁꯨꯝꯃ ꯁꯨꯝꯃ ꯉꯁꯤꯗꯤ ꯅꯪ ꯂꯥꯛꯇ꯭ꯔꯕꯅꯤꯅ ꯑꯩꯅ ꯂꯣꯏ ꯇꯧꯊꯣꯛ ꯇꯥꯔꯦꯅꯦ ꯑꯩ ꯌꯣꯟꯊꯣꯛꯎꯒꯦ ꯉꯁꯤꯗꯤ ꯏꯃꯥꯟꯅꯕ ꯈꯔ ꯂꯩ ꯁꯪꯒꯣꯝ ꯊꯛꯄ ꯄꯥꯝꯕ ꯒ꯭ꯂꯥꯁꯇ ꯍꯩꯔꯒ ꯊꯛꯄ ꯌꯥꯝ ꯄꯥꯝꯕ ꯑꯗꯨꯝ ꯃꯣꯏ ꯄꯤꯊꯛꯈ꯭ꯔꯒꯦ ꯍꯣꯏ ꯑꯩ ꯑꯃꯨꯛ ꯇꯧꯔꯛꯀꯦꯀꯣ ꯃꯤ ꯂꯥꯛꯑꯦ